ꯀꯩꯗꯧꯔꯤꯅꯣ
ꯁꯨꯝ ꯇꯨꯝꯃꯝꯕꯅꯤ
ꯅꯪ ꯍꯟꯗꯛ ꯑꯦꯖꯝꯒꯤ ꯂꯥꯏꯔꯤꯛ ꯀꯌꯥꯝ ꯄꯥꯔ ꯎꯝ
ꯇꯥꯏꯔꯦ ꯂꯥꯏꯔꯤꯛ ꯉꯣꯗ ꯑꯔꯤꯕꯒꯤ ꯄꯥꯟꯊꯣꯏꯕꯤ ꯈꯣꯡꯒꯨꯜꯒꯨꯝꯕꯗꯣ ꯄꯥꯗ꯭ꯔꯤ
ꯔꯤꯄꯣꯠꯇꯤ ꯏꯈꯠꯈꯕꯔꯣ
ꯔꯤꯄꯣꯠ ꯏꯈꯠꯇ꯭ꯔꯤ ꯄꯦꯖ ꯑꯃꯒꯨꯝꯕ ꯏꯕ ꯍꯧꯔꯝꯕꯅꯤ ꯅꯪ ꯍꯣꯔꯕꯣ
ꯄꯦꯁ ꯎꯏ ꯍꯥꯏꯗꯨꯕꯨ ꯀꯃꯥꯏ ꯇꯧꯗꯣꯏꯅꯣ
ꯑꯗꯨꯝ ꯅꯤꯡꯁꯤꯡ ꯅꯤꯡꯁꯤꯡ ꯏꯔ ꯂꯣꯏꯔꯦ
ꯌꯥꯝꯁꯨ ꯀꯨꯏꯔꯝꯃꯔꯣꯏ ꯂꯥꯏꯔꯤꯛꯁꯨ ꯄꯅꯤꯡꯗꯦ
ꯑꯗꯨ
ꯏ ꯅ ꯀꯔ ꯀꯔ ꯀꯃꯛꯇ ꯏꯕ
ꯨ ꯉꯥꯡ ꯀꯨꯝꯃꯨꯌꯦ ꯃꯊꯪ ꯁꯟꯗꯤꯗ ꯑꯃꯨꯛ ꯀꯨꯝꯃꯅꯤ
ꯑꯣ ꯑꯁ ꯑꯩꯁꯨ ꯔꯨꯝꯗꯒ ꯂꯥꯏꯔꯤꯛ ꯄꯥꯕ ꯌꯥꯗꯦꯗ ꯌꯥꯝ ꯁꯥꯏ ꯂꯥꯏꯕ꯭ꯔꯦꯔꯤꯗ ꯆꯠꯂꯒꯅ ꯈꯔ ꯐꯩ ꯂꯥꯏꯕ꯭ꯔꯦꯔꯤꯗꯨꯅ ꯏꯪꯉꯦꯕ
ꯂꯥꯏꯕ꯭ꯔꯦꯔꯤ ꯂꯩꯕ꯭ꯔꯣ
ꯍꯥꯥ
ꯑꯗꯨ ꯂꯥꯏꯕ
ꯔꯥꯏꯕꯤꯗꯤ ꯀꯩꯅꯣꯗ ꯆꯠꯂꯦ
ꯎ ꯎ ꯎꯝ
ꯁꯗ
ꯑꯄ ꯀꯔꯦ ꯁꯔꯤꯦ
ꯏꯁꯇꯦꯠ ꯂꯥꯏꯕ꯭ꯔꯦꯔꯤꯁꯨ ꯂꯩ ꯑꯗꯨꯗꯒꯤ ꯑꯦꯝ ꯌꯨꯗ ꯆꯠꯂꯒꯁꯨ ꯄꯥꯂ
ꯂꯥꯏꯕ꯭ꯔꯦꯔꯤ ꯀꯩ ꯀꯥꯏꯋꯥꯏꯗꯅꯣ ꯀꯩꯁ ꯑꯣ ꯐ꯭ꯔꯤꯔꯣꯖꯪꯕ
ꯑꯣꯏꯒꯨꯝ ꯇꯧꯕꯅꯦ ꯑꯗꯨ ꯀꯥꯔꯠ ꯁꯥꯎꯑꯣꯅ ꯍꯥꯏꯕꯅꯦ ꯑꯩ ꯁꯥꯗꯕꯗ ꯆꯪꯈꯤꯗ꯭ꯔꯦ
ꯑ
ꯎꯝ
ꯏ ꯆꯌꯦ
ꯀꯩꯅꯣꯒꯤ ꯋꯥꯔꯤꯉꯩꯗꯣ ꯄꯥꯜꯂꯣꯏꯔꯕꯣ
ꯑꯗꯨ ꯍꯣꯏ ꯋꯥꯏ ꯍꯧꯗꯤ ꯚꯥꯏ ꯑꯅꯤ ꯄꯗꯔꯤ ꯆꯍꯤꯗ ꯎꯗꯥꯛꯄꯗ
ꯑꯁ ꯑꯩꯁꯨ ꯑꯗꯨ ꯄꯥ ꯍꯧꯔꯒ ꯂꯣꯏꯁꯟꯗ ꯂꯩꯔꯤꯅꯦ ꯍꯥꯟꯅ ꯄꯥꯈꯔꯦ ꯂꯥꯏꯊꯣꯛꯏꯀꯥꯟꯗ
ꯎꯝ ꯀꯕꯨꯔ ꯍꯅꯄꯥ ꯍꯥꯅꯥ ꯄꯥꯒꯔꯁꯨ
ꯃꯪꯗ ꯑꯦꯛꯖꯥꯝ
ꯀꯔꯤꯕ ꯀꯩ ꯍꯥꯏꯅꯣ
ꯑ ꯃꯪꯕꯤ ꯌꯥꯝ ꯅꯪꯗꯗꯅ ꯆꯠꯂꯒ ꯏ ꯍꯧꯔꯒ ꯄꯨꯡ ꯇꯞꯇ ꯍꯦꯟꯗꯅ ꯑꯗꯨꯗ ꯑꯩ ꯃꯊꯥ ꯁꯥꯕꯗꯅ ꯃꯀꯞ ꯊꯣꯛꯂꯛꯏ ꯑꯦꯛꯖꯥꯝ ꯑꯁꯦꯡꯕꯩ ꯅꯪꯗ꯭ꯔꯗꯤꯅꯦ ꯈꯟꯕꯁꯤꯗꯤ ꯎꯝ ꯀꯖꯤ ꯂꯣꯏꯣꯏꯒ ꯂꯩ ꯈꯤꯛꯇꯪ ꯇꯧꯕꯗꯤ ꯂꯣꯏꯁꯤꯜꯂꯛꯑꯅꯤ ꯀꯩꯗꯧꯗꯣꯏꯅꯣ ꯈꯟꯕꯅꯦ ꯃꯊꯥ ꯁꯥꯔꯤꯁꯦ
ꯀꯣꯏ ꯐꯗꯕꯤꯚꯨꯗꯤ ꯀꯌꯥꯔꯅꯣ ꯀꯗꯁꯨ
ꯊꯨꯡ ꯉꯗꯁꯨ ꯍꯌꯦꯌꯡꯒꯤꯗꯨꯁꯨ ꯑꯗꯨꯁꯨ ꯒ꯭ꯌꯥꯟ ꯇꯥꯗꯣꯏꯅꯦ ꯇꯧꯔꯤꯁꯦ ꯑꯩ ꯄꯥꯗꯣꯏꯅ
ꯅ
ꯑꯁ ꯂꯄ ꯀꯌꯥ ꯑꯣꯏꯗꯤꯌꯥꯅꯣ ꯑꯗꯨꯁꯨ ꯑꯃꯨꯛ ꯐꯔꯛ
ꯈꯪꯗꯦ ꯑꯧ ꯕꯦꯒ ꯌꯥꯝ ꯆꯥꯏꯦ ꯍꯟꯗꯛ ꯕꯦꯒ ꯀꯩ ꯊꯥꯕꯒꯤ ꯌꯥꯝ ꯍꯥꯏꯔꯛꯏꯅꯦ
ꯑꯥ ꯑꯗꯨ ꯆꯨꯁ ꯈꯛꯑꯣ ꯌꯥꯔꯣ
ꯎꯝ ꯆꯨꯁꯇ ꯇꯧꯅꯤꯗꯤ ꯍꯥꯏꯕꯅꯤ
ꯥꯖꯨ ꯄꯥꯇ ꯇꯨ ꯅ
ꯑꯍꯣꯏ ꯑꯦꯁꯥꯏꯟꯃꯦꯟ ꯇꯧꯈꯤꯕꯗꯨꯗꯤ ꯑꯩ ꯄꯥꯎ ꯑꯣꯏꯌꯦ
ꯑꯗꯨꯁꯨ ꯎ ꯑꯝꯇ ꯌꯥꯎꯗ꯭ꯔ ꯐꯣꯟ ꯌꯥꯗꯕꯗ ꯌꯥꯎꯒꯦ ꯑꯗꯨ ꯂꯣꯏ ꯀꯛꯈ꯭ꯔꯣ
ꯎꯝ ꯑꯦꯊꯥꯏꯔꯃꯦꯟꯗꯨꯁꯨ ꯑꯃꯨꯛ ꯂꯥꯟ ꯈꯜꯂꯤ ꯀꯥꯏꯗꯤ ꯄꯥꯗꯣꯏꯅꯣ ꯈꯪꯗꯦ
ꯍ ꯈꯨꯕꯖꯔꯜꯂꯤ
ꯌꯥꯝ ꯂꯥꯡꯉꯦ
ꯊꯕꯜ ꯇꯧꯅꯔꯥ ꯑꯗꯨꯅꯅꯦ ꯄꯥꯝꯕ ꯎꯝ
ꯀꯣꯏꯅ ꯋꯔꯤ ꯁꯥꯟꯅꯔꯤꯔꯣ